ꯍꯜꯂꯣ ꯑ ꯥ ꯇꯥꯔꯕ꯭ꯔꯣ ꯑꯕꯣꯏ
ꯇꯥꯔꯦ ꯇꯥꯔꯦ
ꯑꯣ ꯀꯩꯗꯧꯔꯝꯃꯤꯅꯣ ꯍꯧꯖꯛ ꯄꯣ
ꯑꯁ ꯂꯧꯕꯨꯛꯇ ꯂꯧ ꯌꯦꯡꯁꯤꯜꯂꯝꯃꯤ ꯏꯁꯤꯡ ꯂꯥꯛꯑꯦꯅ
ꯑꯣ ꯍꯧꯖꯤꯛ ꯀꯩꯅꯣ ꯂꯧ ꯀꯌꯥꯝ ꯎꯔꯤꯅꯣ ꯍꯧꯖꯤꯛꯄꯣ
ꯂꯧꯁꯦ ꯃꯔꯥꯛ ꯑꯃꯥꯃꯨꯛ ꯎꯒꯦꯅ ꯇꯧꯕꯅꯤ ꯍꯟꯗꯛꯁꯦ
ꯎꯝ ꯐꯧ ꯅꯣꯡ ꯂꯣꯏꯟ ꯍꯨꯟꯕꯗꯣ ꯍꯨꯟꯅꯗ꯭ꯔꯤꯕ ꯍꯧꯖꯤꯛꯐꯥꯎ ꯃꯇꯝ
ꯃꯇꯝꯁꯦ ꯅꯣꯡꯁꯦ ꯃꯇꯝ ꯅꯥꯏꯗꯥꯗꯅ ꯆꯨꯗꯧ ꯀꯥꯟꯗ ꯆꯨꯗ꯭ꯔꯦ ꯁꯨꯔꯣꯏꯗꯧ ꯀꯥꯟꯗ ꯆꯨꯊꯣꯛꯈ꯭ꯔꯦ ꯑꯗꯨꯅ ꯏꯁꯤꯡꯁꯦ ꯋꯥꯔꯦꯅꯦ
ꯎꯝ ꯍꯣꯏ ꯏꯁꯤꯡꯗꯤ ꯑꯗꯨꯝ ꯂꯧ ꯃꯇꯝ ꯍꯦꯛ ꯌꯧꯔꯗꯤ ꯍꯦꯛꯇ ꯋꯥꯅꯕꯅꯤ ꯇꯧꯏ
ꯑꯥ ꯏꯁꯤꯡꯁꯦ ꯉꯁꯥꯏꯗꯤ ꯀꯩꯅꯣ ꯌꯥꯏꯔꯤꯄꯣꯛꯂꯣꯝꯗꯒꯤ ꯗꯥꯝ ꯑꯃꯥ ꯂꯩꯕꯗꯨꯣ ꯐꯧꯗꯥꯝꯗꯒꯤ ꯑꯗꯨꯃꯥꯏꯟ ꯀꯦꯅꯦꯜꯗ ꯊꯥꯔꯒ ꯑꯗꯨꯃꯥꯏꯅ ꯀꯛ ꯀꯛꯇꯤ ꯊꯥꯕ ꯍꯧꯔꯦ
ꯑꯣ
ꯇꯦꯛꯆꯝ ꯂꯣꯝꯗ ꯍꯥꯟꯅ ꯃꯣꯏ ꯍꯥꯟꯅ ꯈꯔ ꯀꯩꯅꯣ ꯅꯣꯡ ꯅꯤꯅꯤꯗ ꯊꯥꯖꯈꯤꯒꯦ ꯊꯤꯡꯒꯠꯄꯤꯒꯤꯅꯨꯅ ꯉꯁꯥꯏ ꯍꯥꯏꯕ ꯂꯥꯎꯕ ꯂꯥꯛꯑꯝꯃꯦ
ꯑꯣ ꯑꯗꯨꯗꯤ ꯃꯣꯏꯗꯨ ꯂꯣꯏꯔ ꯃꯣꯏꯗꯨꯅ ꯑꯃꯨꯛ ꯊꯥꯖꯤꯟꯗꯣꯏ ꯑꯣꯏꯔꯝꯒꯅꯤꯅꯦ
ꯑꯥ ꯃꯣꯏꯒꯤꯗꯣ ꯂꯣꯏꯔꯀꯥꯟꯗ ꯑꯩꯈꯣꯏꯒꯤꯁꯦ ꯑꯃꯨꯛ ꯊꯥꯖꯤꯜꯂꯒ ꯑꯗꯨꯃꯥꯏꯅ ꯀꯨꯝꯁꯤ ꯈꯔꯗꯤ ꯊꯦꯡꯉꯦ ꯅꯣꯡꯇ ꯇꯥꯔꯛꯇꯝꯃꯤꯅ ꯑꯗꯨꯃꯥꯏꯟꯅ ꯑꯣꯏꯅ ꯄꯟ ꯅꯨꯡ ꯊꯤꯡꯒꯠꯂꯒ ꯑꯗꯨꯃꯥꯏꯅ ꯑꯣꯏꯅ ꯎꯔꯅꯤ ꯏꯟꯖꯤꯟꯅ ꯆꯤꯡꯕꯅꯤ ꯈꯪꯗꯦ ꯀꯩꯩꯅ ꯈꯪꯗꯦ ꯇꯧꯔꯒ ꯎꯗꯕꯗꯤ ꯌꯥꯗꯕꯅꯤꯅ
ꯍꯣꯏ ꯏꯟꯖꯤꯟꯒꯨꯝꯕ ꯀꯩꯒꯨꯝꯕꯅ ꯐꯖꯅ ꯆꯤꯡꯉꯕꯨꯗꯤ ꯌꯥꯝ ꯋꯥꯕ ꯋꯥꯔꯁꯨ ꯋꯥꯅ ꯏꯟꯖꯤꯟꯅ ꯆꯤꯡꯕꯁꯤꯅ ꯐꯩꯌꯦꯕ ꯍꯥꯏꯗꯤ ꯏꯁꯥꯅ ꯍꯣꯟꯕ ꯈꯣꯠꯄ ꯑꯗꯨꯗꯤ ꯉꯝꯃꯣꯏꯕ ꯀꯩꯁꯨ
ꯎꯝ ꯃꯥꯅꯦ ꯏꯟꯖꯤꯟꯅꯥ ꯏꯟꯖꯤꯟꯒꯤ ꯃꯦꯆꯤꯟꯒꯤ ꯃꯇꯦꯡ ꯉꯥꯛꯇ ꯂꯧꯅꯔꯕꯅꯤꯅ
ꯃꯥꯅꯦ ꯍꯧꯖꯤꯛꯄꯨꯗꯤ
ꯊꯕꯛ ꯁꯨꯐꯝꯁꯨ ꯂꯩꯁꯤꯜꯂꯛꯇ꯭ꯔꯦ ꯃꯦꯆꯤꯟꯅ ꯂꯣꯏ ꯃꯍꯨꯠ ꯁꯤꯟꯗꯅ
ꯎꯝ ꯍꯣꯏ ꯁꯤ ꯍꯧꯖꯤꯛ ꯑ ꯍꯥꯟꯅ ꯁꯟꯅ ꯎꯀꯥꯏ ꯇꯛ ꯈꯣꯠꯄ ꯈꯣꯠꯄ ꯃꯣꯏ ꯃꯌꯥꯝ ꯇꯧꯔꯝꯃꯤꯕꯁꯤ ꯍꯧꯖꯤꯛꯇꯤ ꯑꯝꯇ ꯄꯥꯛꯅ ꯇꯧꯅꯗ꯭ꯔꯦꯗꯅ
ꯇꯧꯗ꯭ꯔꯦ ꯂꯧꯈꯧꯕꯕꯨꯛ ꯇꯧꯗ꯭ꯔꯦ ꯌꯩꯕꯕꯨ ꯇꯧꯗ꯭ꯔꯦ
ꯎꯝ
ꯍꯥꯟꯅꯗꯤ ꯃꯥ ꯂꯣꯏꯔꯒ ꯃꯥꯒꯤ ꯃꯊꯪ ꯃꯊꯪ ꯃꯊꯧ ꯃꯅꯥꯎ ꯅꯥꯏꯅ ꯂꯧ ꯌꯩꯔꯁꯦ ꯇꯧꯅꯔꯝꯃꯤꯅꯦꯕ
ꯍꯣꯏ
ꯍꯧꯖꯤꯛꯇꯤ ꯃꯦꯆꯤꯟꯅ ꯂꯧ ꯄꯔꯤ ꯄꯔꯤ ꯄꯔꯤ ꯅꯣꯡꯃꯗꯤ ꯌꯩ ꯈꯜꯂꯛꯑꯕꯅꯤ ꯑꯗꯨꯅ ꯃꯤꯒꯤ ꯊꯕꯛ ꯁꯨꯅꯕꯗ ꯑꯁꯨꯛꯀꯤ ꯃꯇꯤꯛ ꯋꯥꯠꯂꯦꯕ
ꯎꯝ ꯍꯣꯏ ꯃꯣꯏꯁꯨ ꯃꯤꯈꯩꯁꯤꯁꯨ ꯑꯩꯈꯣꯏꯁꯨ ꯉꯥꯏꯔꯦ ꯀꯩ ꯉꯥꯏꯔꯦ ꯊꯕꯛꯁꯦ ꯑꯁꯝꯕ ꯊꯨꯕ ꯑꯗꯨꯝꯕ ꯂꯣꯏ ꯊꯤꯅꯕ ꯑꯗꯨꯅꯅꯤꯗ
ꯃꯦꯆꯤꯟ ꯊꯣꯛꯂꯛꯄꯅꯤꯅ ꯑꯗꯨꯝ ꯃꯇꯝꯒꯤ ꯆꯠꯅꯕꯤꯅꯤ ꯌꯥꯎꯗꯕꯁꯨ ꯌꯥꯗꯦ
ꯎꯝ
ꯑꯗꯨꯝ ꯌꯥꯎ ꯇꯥꯕꯅꯤ ꯌꯥꯎꯗ꯭ꯔꯁꯨ ꯌꯥꯄꯣꯟꯠꯇꯦ
ꯌꯥꯗꯦ ꯌꯥꯗꯦ ꯁꯨꯝꯕ ꯌꯥꯎꯍꯧꯕ ꯍꯥꯏꯁꯤꯅ ꯑꯩꯈꯣꯏꯁꯨ ꯈꯤꯇꯪ ꯍꯥꯏꯗꯤ ꯑ ꯀꯩ ꯍꯥꯏꯅꯤ ꯃꯇꯝꯁꯤꯒ ꯆꯥꯟꯅꯕ ꯃꯑꯣꯡꯗ ꯆꯠꯂꯤꯕꯅꯦꯕ
ꯎꯝ ꯃꯇꯝꯒꯤ ꯆꯠꯅꯕꯤ ꯑꯗꯨꯝ ꯌꯥꯎ ꯇꯥꯕꯅꯤ
ꯃꯥꯥꯅꯤ ꯑꯗꯣ ꯀꯩꯅꯣ ꯇꯧꯕ꯭ꯔꯣ ꯉꯁꯤ ꯑꯌꯨꯛ ꯀꯔꯤ ꯃꯊꯦꯜ ꯆꯥꯈ꯭ꯔꯒꯦ
ꯉꯥꯁꯤ ꯑꯌꯨꯛꯁꯦ ꯀꯔꯤ ꯀꯔꯤ ꯌꯦꯟꯁꯥꯡ ꯑꯦꯌꯦ ꯎ ꯍꯪꯒꯥꯝ ꯀꯣꯕꯤ ꯍꯥꯏꯕ꯭ꯔꯥ ꯑꯃ ꯈꯪꯗꯦꯅꯦ ꯑꯩꯁꯨ ꯑꯍꯥꯟꯕꯅꯤ ꯆꯥꯏꯔꯤꯁꯦ
ꯑꯃ ꯀꯩꯅꯣꯗꯨꯔꯕ ꯀꯣꯕꯤ ꯑ ꯀꯣꯕꯤ ꯃꯅꯥ ꯃꯆꯥꯗꯨꯔ ꯅꯠꯇ꯭ꯔꯒ ꯀꯝꯕꯅꯣ
ꯑꯣ ꯀꯣꯕꯤ ꯃꯅꯥ ꯃꯆꯥꯒꯤ ꯇꯥꯏꯞ ꯇꯧꯋꯦ ꯍꯪꯒꯥꯝ ꯀꯣꯕꯤ ꯍꯥꯏ ꯃꯣꯏꯅꯗꯤ ꯑꯗꯨ ꯊꯣꯡꯉꯦ
ꯑꯣ ꯀꯃꯥꯏꯅ ꯇꯧꯒꯦ ꯃꯁꯛ ꯀꯃꯥꯏꯅ ꯇꯧꯕꯅꯣ ꯑꯗꯨꯢ ꯄꯣꯠꯇꯨꯕꯣ
ꯃꯁꯛꯇꯣ ꯑꯃ ꯀꯣꯕꯤ ꯃꯆꯥꯅ ꯄꯤꯛꯏꯉꯥꯏꯒꯤ ꯀꯨꯕꯤ ꯃꯁꯣꯏꯒꯤ ꯇꯥꯏꯞꯇ ꯇꯧꯏ
ꯎꯝ ꯀꯩꯅꯣ ꯑꯗꯨꯝ ꯆꯝꯅ ꯊꯣꯡꯉꯤꯔꯣ ꯍꯋꯥꯏ ꯀꯩꯀꯩ ꯍꯥꯄꯒ ꯊꯣꯡꯉꯤꯔꯥ ꯀꯃꯥꯏꯅ ꯇꯧꯒꯦ
ꯑꯗꯨ ꯈꯛꯇꯗꯤ ꯊꯣꯡꯗꯦ ꯍꯋꯥꯏ ꯍꯥꯞꯄꯦ ꯑꯂꯨ ꯍꯥꯞꯄꯦ ꯉꯥ ꯑꯌꯥꯏꯕ ꯊꯥꯛꯆꯤꯜꯂꯒ ꯑꯗꯨꯝ ꯊꯣꯡꯉ ꯍꯥꯎꯋꯦ ꯈꯔꯗꯤ ꯆꯝꯊꯛ ꯆꯠꯂꯦ ꯃꯍꯥꯎ
ꯀꯩꯅꯣꯒ ꯁꯨꯃꯥꯟꯅꯗꯕ ꯎꯝ ꯀꯣꯕꯤ ꯑ ꯑ ꯃꯃꯤꯡꯗꯤ ꯑꯅꯤꯃꯛ ꯍꯥꯏꯔꯦ ꯀꯣꯕꯤ ꯍꯪꯒꯥꯝ ꯑꯗꯣ ꯑꯝ ꯃꯥꯟꯅꯗꯕ ꯑꯣ
ꯌꯥꯝꯇꯕ ꯃꯣꯏꯅ ꯍꯥꯏꯅꯕꯅꯦ ꯀꯣꯕꯤ ꯍꯪꯒꯥꯝꯅꯗꯤ ꯍꯥꯏꯅꯩ
ꯃꯁꯛ ꯎꯔꯗꯤ ꯈꯉꯝꯕꯁꯨ ꯌꯥꯏ ꯆꯥꯗꯤ ꯈꯪꯗꯦ ꯆꯥꯔꯕ ꯆꯥꯗ꯭ꯔꯤꯕ ꯑꯗꯨ ꯈꯪꯅꯤ ꯈꯪꯉꯅꯤ ꯎꯔꯒꯗꯤ
ꯎꯝ
ꯍꯝ ꯑꯗꯨꯒ ꯀꯩꯅꯣ ꯑꯩꯈꯣꯏ ꯑꯩ ꯑꯩꯈꯣꯏꯒꯤꯔꯣ ꯑꯩꯈꯣꯏ ꯉꯁꯤ ꯀꯩꯅꯣ ꯇꯧꯏꯗ ꯍꯣꯁꯇꯦꯜꯒꯤꯅꯤꯅ ꯍꯋꯥꯏ ꯅꯠꯇ꯭ꯔꯗꯤ ꯀꯔꯤꯕꯨ ꯆꯥꯅꯤꯒꯦ
ꯍꯋꯥꯏꯅ
ꯒꯤ ꯑ ꯍꯋꯥꯏꯁꯤꯗꯤ ꯅꯣꯡꯃꯒꯤ ꯋꯥꯠꯄ ꯌꯥꯗꯕ ꯏꯟꯁꯥꯡ ꯃꯊꯦꯜꯅꯦꯕ
ꯃꯥꯅꯤ ꯃꯥꯅꯤ ꯄꯣꯔꯇꯤꯟꯁꯨ ꯌꯥꯝ ꯌꯥꯎꯕꯅꯤ ꯑꯉꯥꯡ ꯑꯣꯏꯔꯤꯉꯩꯗ ꯌꯦꯟ ꯌꯦꯟꯗꯅꯥ
ꯎꯝ ꯍꯥꯋꯥꯏ ꯄ꯭ꯔꯣꯇꯤꯟ
ꯑꯩꯈꯣꯏ ꯑ ꯑꯩꯈꯣꯏ ꯁꯤꯗꯤ ꯄ꯭ꯔꯣꯇꯤꯟ ꯌꯥꯎꯔꯤꯔꯥ ꯀꯔꯤ ꯌꯥꯎꯔꯤꯅꯣꯗꯤ ꯈꯪꯗꯦ ꯑꯩꯈꯣꯏ
ꯗꯥꯏꯔꯦꯛ ꯉꯥ ꯉꯥ ꯊꯥꯛꯑꯥꯁꯨ ꯉꯥꯗꯨ ꯗꯥꯏꯔꯦꯛ ꯑꯗꯨꯝ ꯏꯁꯤꯡ ꯆꯦꯟꯕꯩ ꯇꯥꯏꯞꯇ ꯎꯕꯤꯅꯤ ꯗꯥꯏꯔꯦꯛ
ꯏꯔꯨ ꯏꯔꯨ ꯑꯃ ꯍꯋꯥꯏ ꯊꯣꯡꯕꯩ ꯂꯩꯕꯗꯣ ꯆꯨꯁꯟꯅꯗꯕꯗꯣ ꯃꯍꯤꯒ ꯃꯄꯪꯒ
ꯎꯝ ꯎꯝ ꯀꯩꯅꯣꯅꯦ ꯑꯩꯈꯣꯏ ꯎꯝ ꯊꯥꯎꯒ ꯏꯁꯤꯡꯒ ꯂꯩꯗꯅ ꯃꯊꯛꯇ ꯇꯧꯈꯠꯄꯗꯣ ꯑꯗꯨꯒ ꯆꯞ ꯃꯥꯟꯅꯕꯅꯦ ꯑꯩꯈꯣꯏꯒꯤꯗꯤ
ꯑꯗꯣ ꯉꯁꯥꯏ ꯑꯌꯨꯛꯁꯤꯕꯣ ꯅꯣꯡ ꯇꯥꯗ꯭ꯔꯣ ꯑꯗꯣꯝꯗꯗꯤ ꯁꯣꯗꯗꯤ ꯇꯥꯏꯅꯦ
ꯑꯌꯨꯛꯁꯤ ꯅꯣꯡ ꯅꯣꯡꯗꯤ ꯇꯥꯗꯦ ꯑꯗꯨꯝ ꯀꯩꯅꯣ ꯇꯧꯔ ꯂꯩ ꯑ ꯉꯁꯥꯏ ꯄꯨꯡ ꯀꯌꯥꯃꯨꯛ ꯇꯥꯕꯩꯅꯣ ꯍꯣꯏ ꯆꯥꯛ ꯇꯣꯛꯅꯔꯛꯄꯩ ꯃꯇꯝ ꯑꯗꯨꯃꯥꯏꯅ ꯑꯣꯏꯔꯝꯒꯅꯤ
ꯑꯣ ꯍꯣꯏ ꯑ ꯑꯗꯥꯏ ꯀꯥꯟꯗ ꯁꯤꯗ
ꯑꯥ ꯑꯗꯨꯗꯗꯤ ꯑꯩꯈꯣꯏ ꯅꯨꯡꯁꯥ ꯁꯥꯔꯦ ꯍꯧꯖꯤꯛꯁꯤ ꯀꯟꯅ ꯅꯣꯡꯁꯤ ꯇꯥꯔꯛꯇꯧ ꯁꯤ ꯃꯥꯜꯂꯦ ꯃꯪꯉꯒ ꯂꯩꯌꯦꯕ ꯁꯤꯅꯕꯨ ꯍꯩꯕꯨ ꯍꯩꯗꯔꯗꯤ ꯐꯅꯤ ꯈꯜꯂꯤꯝ ꯁꯥꯔꯤꯁꯦ
ꯅꯣꯡꯁꯦ ꯈꯔ ꯇꯥꯕꯤꯔꯛꯑꯗꯤ ꯐꯗꯧꯅꯦ ꯂꯧ ꯁꯤꯡ ꯎꯕꯗ ꯌꯥꯝ ꯕꯦꯔꯥ ꯀꯥꯔꯦ
ꯎꯝ ꯍꯧꯖꯤꯛ ꯂꯧ ꯃꯇꯝꯗ ꯅꯣꯡ ꯇꯥꯔꯛꯇ꯭ꯔꯒꯗꯤ ꯍꯦꯟꯅ ꯑꯃꯨꯛ ꯋꯥꯗꯣꯏꯅꯦꯕ ꯏꯁꯤꯡ ꯍꯧꯖꯤꯛ ꯍꯧꯖꯤꯛꯀꯤ ꯑꯣꯏꯅꯗꯤ ꯗꯤ ꯑꯇꯣꯞꯄꯗꯩꯩ ꯄꯨꯁꯤꯜꯂꯁꯨ ꯈꯔ ꯂꯩꯔꯗꯤ ꯋꯥꯔꯛꯑꯅꯤꯕ
ꯋꯥꯔꯛ ꯑꯅꯤ ꯈꯪꯗꯦ ꯍꯧꯖꯤꯛꯀꯤ ꯁꯤꯖꯟꯁꯦ ꯀꯔꯤ ꯍꯥꯏꯗꯣꯏꯅꯣ ꯏꯌꯣꯟ ꯑꯣꯟꯅꯔꯦ ꯇꯥꯏꯑꯣꯟ ꯅꯔꯦ
ꯎꯝ
ꯇꯥꯔꯣꯏꯗꯕ ꯀꯥꯟꯗꯅ ꯇꯥꯊꯣꯛꯈ꯭ꯔꯦ ꯇꯥꯗꯧ ꯀꯥꯟꯗꯅ ꯇꯥꯗꯔ꯭ꯦ ꯂꯦꯞꯄꯦ
ꯀꯥꯂꯦꯟꯁꯤꯁꯨ ꯑꯣꯟꯅꯔ ꯃꯥꯜꯂꯦ ꯀꯥꯂꯦꯟ ꯂꯣꯏꯈꯔꯀꯥꯟꯗ ꯍꯧꯖꯤꯛꯇ ꯗ ꯁꯥꯒꯠꯂꯦ
ꯑꯗꯨꯅꯤ ꯍꯧꯖꯤꯛ ꯀꯟꯅ ꯁꯥꯔꯤ ꯒ꯭ꯌꯥꯟ ꯇꯥꯗꯦ ꯀꯩꯅꯣꯁꯤ ꯅꯤꯡꯊꯝꯊꯥꯁꯤ ꯏꯪꯗꯧꯒ ꯃꯥꯟꯗ꯭ꯔꯦꯗ
ꯎꯝ ꯃꯥꯟꯖꯤꯟꯂꯛꯇ꯭ꯔꯦ
ꯑꯩꯈꯣꯏ ꯑꯗꯨꯝ ꯂꯩꯕ ꯅꯨꯡꯉꯥꯏꯕꯒꯤ ꯆꯥꯡ
ꯈꯪꯗꯦꯗ ꯍꯨꯖꯤꯛꯁꯤꯕꯨ ꯀꯩꯀꯩ ꯀꯩꯀꯩꯅ ꯀꯩꯀꯩ ꯁꯤꯟꯐꯝꯅ ꯅꯨꯡꯉꯥꯏꯕꯤꯔꯤꯒꯦ
ꯑꯁ ꯍꯧꯖꯤꯛꯁꯤ ꯑꯩ ꯑꯇꯣꯞꯄ ꯁꯤꯟꯐꯝ ꯊꯕꯛ ꯀꯩꯀꯥ ꯑꯝ ꯆꯠꯇ꯭ꯔꯦꯗ ꯍꯥꯟꯅꯕꯨꯗꯤ ꯑꯗꯨꯐꯥꯎ ꯇꯦꯛꯇꯥꯛ ꯇꯦꯛꯇꯥꯛ ꯃꯌꯥꯝ ꯆꯠꯂꯝꯕꯅꯦ ꯍꯧꯖꯤꯛꯇꯤ ꯑꯉꯥꯡ ꯇꯨꯏꯁꯟ ꯑꯃ ꯇꯧꯔꯤꯌꯦ ꯁꯤ ꯃꯉꯥꯏꯔꯦ ꯑꯩꯅ ꯍꯧꯖꯤ ꯁꯤꯟꯐꯝ ꯍꯥꯏꯕꯨ ꯑꯣꯖꯥ ꯑꯣꯖꯥ ꯃꯠ ꯑꯣꯖꯥ ꯃꯇꯦꯛ ꯃꯅꯥꯎ ꯑꯃ ꯑꯣꯏꯖꯔꯤꯌꯦ ꯑꯗꯨꯗꯤ
ꯑꯗꯨꯝ ꯑꯣꯏꯕꯗ ꯀꯩꯁꯨ ꯀꯥꯏꯗꯕ꯭ꯔꯥꯅ ꯈꯜꯂꯤ
ꯑꯁ ꯈꯪꯗꯤꯗ ꯀꯃꯥꯏꯅ ꯇꯧꯅꯣ ꯑꯉꯥꯡ
ꯁꯦꯜ ꯑꯁꯤꯗꯤ ꯇꯥꯟꯗꯕꯗꯤ ꯌꯥꯗꯦ
ꯎꯝ ꯑꯉꯥꯡꯗꯨꯁꯨ ꯍꯩꯈꯤꯗ꯭ꯔꯕ
ꯇꯥꯛꯄꯗꯤ ꯑꯗꯨꯝ ꯑꯩꯁꯨ ꯑꯗꯨꯝ ꯑ ꯌꯥꯝꯅ ꯍꯩꯔꯨꯕꯩ ꯍꯥꯏꯕ ꯅꯠꯇꯕ ꯑꯗꯩꯁꯨ ꯇꯥꯛꯄꯗ ꯂꯧꯁꯤꯟꯒꯟꯗꯕ ꯑꯉꯥꯡ ꯍꯥꯏꯗꯣ ꯑꯣꯏꯌꯦꯕ ꯍꯥꯏ ꯇꯔꯦ ꯑꯩꯅ ꯑꯗꯨꯝ ꯅꯣꯡꯃꯒꯤ ꯁꯣꯏꯗꯕꯤꯗꯨꯅꯦꯕ ꯑꯩꯅ ꯃꯣꯏ ꯃꯉꯣꯟꯗ ꯆꯠꯂꯒ ꯑ ꯃꯣꯏꯒꯤ ꯇꯥꯛꯑꯣ ꯍꯥꯏꯕꯗꯣ ꯄꯨꯡ ꯑꯃ ꯃꯈꯥꯏꯅꯦꯕ ꯃꯣꯏꯅ ꯍꯥꯏꯁꯦ
ꯑꯥ
ꯍꯩꯃꯟꯗꯕꯒꯤꯁꯤ ꯑꯩꯅꯁꯨ ꯄꯨꯡ ꯑꯅꯤ ꯁꯨ ꯑ ꯁꯨꯃꯥꯏꯅ ꯁꯨꯍꯜꯂꯒ ꯐꯝꯕ ꯌꯥꯎꯋꯦ ꯑꯅꯤ ꯃꯈꯥꯏ ꯐꯝꯕ ꯌꯥꯎꯏ ꯑꯗꯨꯝ ꯍꯩ ꯑꯩꯅ ꯇꯥꯛꯏꯕ ꯈꯤꯇꯪꯗꯨꯗꯤ ꯍꯩꯍꯜꯂꯧꯔꯒꯦ ꯍꯥꯏꯕ ꯃꯇꯥꯒꯨꯝ ꯑꯩꯁꯨ ꯇꯥꯛꯑꯦꯕ ꯐꯖꯅꯗꯤ ꯐꯖꯅꯗꯤ ꯇꯥꯛꯄꯅꯤ ꯑꯗꯨꯕꯨ ꯍꯩꯌꯨ ꯌꯥꯗꯦ ꯑꯉꯥꯡꯁꯤ ꯀꯃꯥꯏꯅꯕꯨ ꯇꯧꯒꯗꯕꯅꯣ ꯈꯪꯗꯦ
ꯎꯝ ꯇꯥꯛꯑ ꯇꯥꯛꯑꯒ ꯑꯗꯨꯝ ꯍꯩꯒꯗꯕꯅꯤ ꯍꯩꯔ ꯄꯣꯛꯄ ꯀꯅꯥꯝ ꯌꯥꯎ ꯌꯥꯎꯔꯛ ꯌꯥꯎꯄꯣꯟꯇꯦ
ꯎꯝ ꯍꯣꯏ ꯑꯗꯨꯕꯨꯗꯤ
ꯇꯥ ꯇꯥ ꯇꯞꯅ ꯇꯞꯅ ꯂꯩꯈꯣꯝ ꯑꯄꯦꯛꯄꯒꯨꯝꯕꯅ ꯁꯦꯝꯅꯤꯡꯕꯗ ꯁꯦꯝꯕ ꯌꯥꯏꯌꯦꯗꯣ
ꯎꯝ
ꯁꯨꯃꯥꯏꯟ ꯇꯧ ꯇꯧꯗꯅ ꯁꯦꯝ ꯁꯦꯝꯗꯅ ꯈꯔ ꯈꯔ
ꯍꯣꯏ ꯃꯁꯥꯅꯁꯨ ꯈꯔ ꯎꯝ ꯈꯔ ꯍꯣꯠꯅꯖꯔꯗꯤ ꯑꯗꯨꯝ ꯍꯩꯒꯗꯕꯅꯤꯗ
ꯎꯝ ꯍꯣꯏ ꯑꯗꯣ ꯍꯧꯖꯤꯛ ꯀꯥ ꯑꯉꯥꯡꯒꯩꯗꯤ ꯌꯥꯝ ꯁꯤꯡꯕ ꯍꯦꯜꯂꯕꯅꯤ ꯊꯥꯏꯅ ꯑꯉꯥꯡ ꯃꯥꯟꯅꯗ꯭ꯔꯕꯅꯤ
ꯎꯝ ꯑꯗꯨꯕꯨꯗꯤ ꯆꯨꯝꯃꯦ
ꯃꯣꯏꯖꯦ ꯌꯥꯝ ꯁꯤꯡꯕ ꯍꯥꯏꯇꯥꯔꯦ
ꯂꯥꯏꯔꯤꯛꯀꯤꯅ ꯂꯥꯏꯔꯤꯛꯀꯤ ꯑꯣꯏꯒ꯭ꯔꯦꯗꯅꯀꯣ ꯃꯣꯏ ꯃꯀꯣꯛꯁꯤ ꯌꯥꯝꯅ ꯂꯤꯡꯉꯦꯕ ꯌꯥꯝꯅ
ꯃꯣꯏ ꯉꯍꯥꯛ ꯉꯥꯏꯍꯥꯛꯀꯤ ꯄꯥꯏꯔꯛ ꯄꯥꯏꯈꯨꯒꯥꯁꯦ ꯌꯥꯝ ꯍꯩꯕꯅꯦꯕ
ꯎꯝ
ꯑꯣꯟꯊꯣꯛ ꯑꯣꯟꯁꯤꯟ ꯍꯥꯏꯗꯤ ꯐꯣꯟꯁꯤꯁꯨ ꯐꯣꯟꯒꯤ ꯃꯇꯝꯅꯤꯅ ꯐꯣꯟꯗ ꯌꯦꯡ ꯂꯩꯔꯦ ꯐꯣꯟꯁꯤꯗ ꯂꯣꯏ ꯊꯣꯛꯑꯦꯗꯣ
ꯎꯝ
ꯑꯗꯨꯅ ꯑꯗꯨ ꯇꯧꯒꯗꯕꯅꯤ ꯑꯗꯥꯅ ꯑꯗꯥ ꯇꯧꯒꯗꯅꯤ ꯃꯣꯏ ꯃꯀꯣꯛꯇ ꯁꯨꯝ ꯍꯥꯥꯟ ꯂꯩꯕ ꯑꯉꯥꯡꯁꯤꯡꯁꯦ ꯑꯗꯨꯅꯅꯤ ꯇꯧꯏꯁꯦ
ꯑꯩꯈꯣꯏꯅ ꯑꯃꯨꯛ ꯈꯤꯇꯪ ꯊꯦꯡꯒ꯭ꯔꯦ ꯐꯣꯟꯒꯤ ꯃꯇꯝꯁꯦ
ꯎꯝ ꯑꯈꯣꯏ ꯑꯈꯣꯏꯗꯤ ꯄꯥꯏꯕꯨ ꯄꯥꯏꯔꯛꯇꯦꯗ ꯂꯩꯀꯥꯏꯗ ꯂꯩꯕꯨꯡ ꯐꯝꯃꯒ ꯋꯥꯔꯤ ꯇꯥꯔꯤꯗ
ꯂꯥꯏꯕꯨꯡ ꯐꯝꯕꯁꯤꯁꯨ ꯌꯥꯝ ꯅꯨꯡꯉꯥꯏꯌꯦ ꯍꯣꯏꯅꯦ ꯕꯣꯜꯒꯥꯖꯦ ꯁꯥꯟꯅ ꯐꯪꯗꯗꯅ ꯕꯥꯞ ꯈꯔ ꯀꯥꯎ ꯈꯣꯡ ꯇꯦꯛꯇꯅ
ꯎꯝ
ꯅꯣꯡ ꯃꯇꯝꯗꯒꯥꯁꯦ ꯈꯪ ꯈꯥꯎ ꯂꯧꯊꯣꯛꯑꯒ ꯇꯣꯔꯦꯟꯗ ꯅꯥꯟꯊꯕꯗ ꯊꯨꯟꯖꯦ ꯂꯤꯛꯂꯤꯅ ꯌꯥꯠꯇꯅ
ꯌꯥꯇꯦ ꯂꯤꯛꯂꯤꯗ ꯅꯠꯇꯦꯗ ꯑꯗꯨꯗꯗꯤ ꯐꯖꯅ ꯑꯗꯨꯝ ꯌꯥꯠꯄꯅꯤꯗ
ꯍꯥꯟꯅꯗꯤ ꯌꯥꯝ ꯉꯥꯎꯁꯟꯅꯔꯝꯃꯦ ꯎꯇꯣꯟꯗꯩ ꯈꯔ ꯇꯥꯔꯛ
ꯎꯝ
ꯖꯥꯝ ꯍꯧꯖꯤꯛꯁꯤ ꯖꯥꯝ ꯃꯇꯝꯅꯤꯀꯣ
ꯃꯥꯅꯤ ꯖꯥꯝ ꯃꯇꯝꯅꯤ
ꯑꯥꯁ ꯎꯇꯣꯟꯗꯩ ꯎꯐꯛꯅ ꯈꯔ ꯌꯨ ꯎꯊꯛꯅ ꯀꯥꯞꯄꯦꯅ ꯈꯔ ꯇꯥꯔꯛ
ꯎꯝ
ꯀꯣꯟꯇꯦ ꯅꯨꯡꯁꯤꯠ ꯀꯟ ꯁꯤꯜꯂꯛ ꯑꯁꯨ ꯑꯗꯨꯝ ꯌꯥꯟ ꯂꯩꯔꯤꯅꯤ ꯐꯨꯔꯤꯠ ꯐꯨꯅꯥꯏ ꯖꯥꯝꯒꯤ ꯃꯆꯨꯖꯤꯅ ꯆꯥꯔꯛꯏꯅꯤ
ꯎꯝ ꯖꯥꯝ ꯍꯧꯖꯤꯛꯀꯤ ꯖꯥꯝ ꯃꯇꯝ ꯑꯗꯒꯤ ꯍꯩꯅꯧ ꯃꯇꯝ ꯑꯗꯒꯤ ꯀꯩꯀꯩ ꯍꯩꯅꯣ ꯀꯩꯅꯣꯒꯨꯝꯕꯗꯤ ꯀꯤꯍꯣꯝꯒꯨꯝꯕꯗꯤ ꯄꯥꯛꯅ ꯆꯥ ꯆꯥꯕꯨꯗꯤ ꯆꯥꯔꯛꯑꯦ ꯑꯗꯨꯑꯣꯏꯁꯨ
ꯀꯤꯍꯣꯝꯁꯦ ꯊꯥꯏꯅꯗꯤ ꯊꯥꯏꯅꯗꯤ ꯑꯉꯥꯡꯉꯩꯗ ꯀꯤꯍꯣꯝꯁꯦ ꯐꯖꯅ ꯄꯥꯛꯅ ꯈꯡꯉꯛꯇꯦ
ꯑꯧ ꯈꯣꯏ ꯁꯤꯗꯁꯨ ꯌꯥꯝ ꯀꯟꯅ ꯎꯝ ꯎꯝ ꯑꯩꯈꯣꯏꯒꯤ ꯌꯥꯝ ꯄꯣꯛꯅ
ꯑꯦꯄꯜꯅ ꯇꯧ ꯌꯥꯑꯣ ꯑꯦ ꯄꯥꯏꯅꯦꯄꯜ ꯑꯌꯦ ꯀꯩꯅꯣ ꯍꯥꯏꯔꯒ
ꯑꯣ ꯑꯩꯈꯣꯏ ꯁꯤꯗꯗꯤ ꯌꯥꯝ ꯍꯣꯡꯅ ꯐꯪꯕ ꯄꯣꯠ ꯍꯥꯏꯗꯨ ꯑꯣꯏꯗꯣꯏꯅꯦ ꯍꯥꯏꯗꯤ ꯍꯩꯅꯧꯒꯨꯝꯕ ꯖꯥꯝꯒꯨꯝꯕꯗꯤ ꯗꯨꯝ ꯌꯨꯝꯂꯛꯇ ꯀꯩꯗ ꯄꯪꯄꯥꯟ ꯄꯥꯟꯅꯩꯗꯅ
ꯎꯝ ꯌꯨꯝꯂꯛꯇ ꯌꯨꯝ ꯑꯃꯃꯝꯗ ꯄꯥꯝꯕꯤ ꯇꯔꯥꯗꯩꯗꯤ ꯇꯥꯗꯅ ꯍꯧꯅꯕꯅꯦ
ꯎꯝ ꯎꯝ ꯎꯝ ꯆꯠꯄ꯭ꯔꯥ ꯍꯥꯏꯔꯣ
ꯂꯝꯁꯦ ꯆꯥꯎꯊꯣꯛꯄ ꯍꯦꯜꯂꯛꯄ ꯂꯩꯕꯝꯖꯦ ꯃꯤꯁꯦ ꯃꯌꯥꯝ ꯃꯌꯥꯝ ꯄꯣꯛꯅꯔꯛꯄꯅꯤꯅ ꯂꯝꯁꯦ ꯌꯦꯟꯅ ꯌꯦꯟꯅꯈꯤꯕꯗ ꯑꯝꯇ ꯌꯥꯎꯅꯔꯛꯇ꯭ꯔꯦ
ꯎꯝ
ꯈꯪꯗꯦ ꯑꯩꯈꯣꯏꯅ ꯑꯉꯥꯡ ꯑꯣꯏꯔꯤꯉꯥꯏꯗꯨꯅ ꯍꯦꯟꯅ ꯅꯨꯡꯉꯥꯏꯕ ꯍꯦꯜꯂꯤꯗ
ꯑꯗꯨꯅꯦ ꯑꯩ ꯑꯈꯣꯏ
ꯂꯛꯖꯔꯤꯒꯤ ꯃꯇꯝꯗꯤ ꯂꯩꯔꯛꯇꯦ ꯐꯣꯟꯁꯦ ꯄꯥꯏ ꯄꯥꯏꯔꯖꯨ ꯄꯥꯏꯗ꯭ꯔꯁꯨ ꯀꯩꯅꯣꯗ ꯏꯒ꯭ꯔꯗꯤ ꯌꯥꯔꯦ
ꯎꯝ ꯍꯧꯖꯤꯛꯇꯤ ꯁꯨꯝ ꯆꯥꯎꯈꯠꯂ ꯆꯥꯎꯈꯠꯂ ꯃꯥꯅꯦ ꯆꯥꯎꯈꯠꯂ ꯆꯥꯎꯈꯠꯂ ꯑꯩꯈꯣꯏꯗ ꯑꯋꯥꯕ ꯄꯤꯕꯅꯤꯗ ꯑꯃꯔꯣꯝꯗ
ꯆꯥꯎꯈꯠꯂ ꯆꯥꯎꯈꯠꯂ ꯃꯤꯑꯣꯏꯕꯗ ꯁꯨꯨꯝ ꯃꯥꯡꯕ ꯍꯦꯟꯖꯜꯂꯛꯏ
ꯎꯝ
ꯍꯣꯏ ꯃꯨꯛ ꯆꯥꯎꯈꯠꯂꯛꯑꯦꯅ ꯀꯥꯟꯅꯕꯗꯤ ꯃꯌꯥꯝ ꯄꯤ ꯑꯗꯨ ꯀꯥꯟꯅꯕꯒꯤ ꯃꯇꯨꯡ ꯏꯟꯅ ꯃꯥꯡꯖꯕꯁꯨ ꯃꯌꯥꯝ ꯌꯥꯎꯔꯛꯑꯦꯕ
ꯌꯥꯎꯋꯦ ꯌꯥꯎꯋꯦ ꯑꯗꯨꯕꯨꯗꯤ
ꯑꯗꯨꯅ ꯈꯪꯗꯦꯗ ꯑꯩꯈꯣꯏꯁꯤ ꯑꯩꯈꯣꯏ ꯁꯤ ꯂꯣꯏꯔꯕ ꯃꯇꯨꯡꯗ ꯑꯩꯈꯣꯏ ꯃꯈꯥ ꯇꯥꯍꯧꯈꯩꯁꯤ ꯅꯨ ꯀꯃꯥꯏꯅ ꯄꯥꯜꯍꯧꯗꯣꯏꯅꯣ ꯈꯜꯂꯨꯕꯗꯀꯣ ꯑꯩꯈꯣꯏ ꯃꯊꯥꯕꯨ ꯍꯥꯏꯗꯤ ꯃꯊꯥ ꯌꯥꯝ ꯁꯥꯔꯨꯕ ꯋꯥ ꯅꯠꯇꯕꯀꯣ ꯑꯩꯅ ꯍꯥꯏꯗꯤ ꯄꯣꯠꯁꯦ ꯀꯃꯥꯏꯟ ꯂꯥꯛꯀꯗꯣꯏꯅꯣ ꯎꯕꯗ ꯃꯝꯕꯨ ꯃꯝꯃꯦ ꯍꯥꯏꯇꯥꯔꯦ
ꯑꯥ
ꯍꯧꯖꯤꯛ ꯍꯧꯖꯤꯛꯐꯥꯎꯗ ꯇꯧꯅꯔꯤ ꯃꯌꯥꯝꯁꯤ ꯎꯕꯗ ꯃꯊꯪ ꯇꯥꯔꯛꯄꯗꯗꯤ ꯀꯩꯅꯣꯝ ꯀꯩꯅꯣꯝꯗꯤ ꯊꯣꯛꯇꯧꯕ ꯃꯥꯜꯂꯦ
ꯈꯪꯗꯦ ꯑꯩꯈꯣꯏꯅꯒ ꯑꯍꯟ ꯑꯣꯏꯔꯛꯀꯅꯤ ꯈꯟꯕꯗ ꯇꯟꯕꯝ ꯌꯥꯎꯋꯦ ꯀꯔꯤ ꯐꯤꯕꯝꯗ ꯂꯥꯛꯇꯣꯏꯅꯣꯅ
ꯑꯩꯈꯣꯏꯒꯤ ꯀꯨꯝꯍꯩ ꯑꯃꯨꯛ ꯂꯥꯛꯇ꯭ꯔꯕꯅꯤ